ꯑꯣ
ꯑꯥ
ꯀꯩꯗꯧꯔꯤꯅꫭ
ꯍꯜꯂꯣ
ꯇꯥꯗꯕ꯭ꯔꯣ
ꯇꯥꯕ꯭ꯔꫭ ꯇꯥꯔꯦ ꯑꯩꯈꯣꯏꯗꯤ ꯃꯩ ꯇꯥꯕꯣ ꯃꯩ ꯌꯥꯝ ꯅꯨꯡꯉꯥꯏ
ꯇꯥꯏ ꯍꯥꯏꯕ ꯀꯩꯒꯤ ꯃꯩ ꯃꯨꯠꯇ꯭ꯔꯣ ꯏꯝꯐꯥꯜꯕꯣ
ꯈꯪꯗꯦ
ꯆꯥꯛ ꯊꫭꯡꯗ꯭ꯔꯤꯕꯣ
ꯀꯟꯅ ꯊꯣꯡꯂꯤ ꯍꯧꯖꯤꯛ
ꯀꯩ ꯏꯟꯖꯥꯡ
ꯉꯥ ꯊꫭꯡꯉꯦ
ꯑꯩꯈꯣꯏꯁꯨ ꯉꯥ ꯊꯣꯡꯉꯦ
ꯁꯦꯟꯗꯥꯥꯎꯁꯨ ꯃꯔꯤ ꯁꯦꯟꯗꯥꯥꯎꯁꯨ ꯃꯔꯤ ꯊꯥꯒ ꯊꯣꯡꯉꯅꯤ ꯑꯩꯈꯣꯏꯗꯤ
ꯏꯅꯥ ꯈꯨꯟꯕꯅꯤꯅ ꯊꯥꯜꯂꫭ ꯊꯥꯜꯂꫭ
ꯃꯩ ꯂꯥꯛꯗ꯭ꯔꯗꯤ ꯉꯁꯤꯁꯦ ꯕꯣꯜ ꯌꯦꯡꯕ ꯐꯪꯒꯗꯧ ꯃꯥꯟꯗꯦ
ꯈꫭꯏꯗꯤ ꯃꯩ ꯂꯥꯛꯑꯦ ꯀꯩꯅꯣ
ꯑꯩꯈꯣꯏꯗꯁꯨ ꯅꯦꯋꯥꯛ ꯅꯨꯡꯉꯥꯏꯇꯕꯒꯤꯅꯤ ꯍꯧꯖꯤꯛ ꯇꯥꯕ꯭ꯔꯣ
ꯇꯥꯏꯌꯦ
ꯅꯦꯋꯥꯛ ꯅꯨꯡꯉꯥꯏꯇꯦ ꯃꯝꯈ꯭ꯔꯗꯤ ꯅꯨꯡꯉꯥꯏꯇꯦ ꯑꯃꯨꯛ ꯍꯣꯔꯦꯟ ꯑꯃꯨꯛ ꯊꯦꯡꯉꯗꯤ ꯅꯨꯡꯉꯥꯏꯔꯅꯤ
ꯍꯧꯖꯤꯛꯁꯦ ꯃꯩ ꯂꯥꯛꯑꯗꯤ ꯅꯨꯡꯉꯥꯏꯇꯧꯅꯤ ꯑꯥ
ꯅꯣꯡ ꯆꯨꯗ꯭ꯔꯥꯕ ꯅꯣꯏꯗ
ꯆꯨꯔꯤꯌꯦ ꯍꯧꯖꯤꯛ ꯀꯟꯅ
ꯉꯁꯥꯏꯅ ꯂꯥꯛꯗ꯭ꯔꯣ ꯃꯩ
ꯈꯪꯗꯦ ꯉꯁꯥꯏꯅ ꯃꯨꯠꯈ꯭ꯔꯦ ꯃꯩ ꯊꯕꯛ ꯍꯜꯂꯛꯄꯗ ꯃꯨꯠꯂꯒ ꯂꯩꯔꯝꯃꯦ
ꯀꯩꯗꯧꯕꯩꯅꯣ ꯅꯣꯏ ꯂꯩꯐꯝꯁꯨ ꯏꯝꯐꯥꯜ ꯑꯣꯏꯔ ꯃꯩ ꯃꯨꯠꯀꯜꯂꯤꯗ
ꯍꯥꯥ
ꯏꯝꯐꯥꯜ ꯑꯣꯏꯔꯒ
ꯀꯩ ꯅꯦꯋꯥꯡꯅꫭ ꯇꯥꯔꯦ ꯅꯪꯒꯤ ꯅꯅꯤ ꯅꯪꯉꯣꯟꯗꯒꯤ
ꯅꯣꯏ ꯂꯩꯐꯝꯁꯨ ꯃꯩ ꯌꯥꯝ ꯔꯤꯒꯨꯂꯔ ꯑꯣꯏꯗꯦ ꯍꯥꯏꯕ
ꯍꯣꯏ
ꯎꯝ ꯆꯤꯡ ꯑꯣꯏꯕꯒꯤ ꯑꯣꯏꯔꯝꯃꯅꯤ ꯑꯩꯈꯣꯏ ꯑꯩꯈꯣꯏ ꯆꯤꯡꯗꯐꯥꯎ ꯃꯩ ꯐꯖꯅ ꯂꯥꯛꯏꯅꯦ ꯍꯣꯔꯦꯟ ꯕꯣꯜ ꯌꯦꯡꯕ ꯃꯇꯝꯗ ꯑꯃꯨꯛ ꯃꯨꯠꯀꯗ꯭ꯔꯅ ꯈꯟꯕꯩ ꯋꯥꯅꯤ
ꯑꯣꯀꯦ
ꯍꯥꯥ ꯀꯩ ꯍꯥꯏꯕꯅꯣ ꯇꯥꯗ꯭ꯔꯣ ꯆꯗ꯭ꯔꯣ ꯆꯗ꯭ꯔꯣ ꯆꯗ꯭ꯔꯣ ꯇꯥꯔꯦ
ꯎ ꯑꯦ
ꯅ ꯋꯥꯛꯁꯦ ꯌꯥ ꯌꯥꯗꯔ
ꯉ ꯅꯦꯠꯋꯥꯛꯁꯦ ꯑꯣꯏꯔꯔꯣꯏ ꯑꯁ ꯍꯜꯂꯣ ꯍꯜꯂꯣ